ꯍꯇꯥꯗꯤꯌꯦ ꯍꯜꯂꯣ ꯇꯥꯔꯦ ꯇꯥꯔꯦ
ꯀꯩꯗꯧꯔꯝꯃꯤꯅꯣ
ꯑꯩꯔꯣ ꯁꯨꯝ ꯂꯩꯔꯝꯃꯤꯅꯤ ꯀꯩꯝ ꯇꯧꯗꯦ
ꯆꯥꯛ ꯊꯣꯡꯉꯕꯣ
ꯆꯥꯛ ꯊꯣꯡꯈꯔꯦ ꯃꯃꯥꯅ
ꯑꯣ ꯀꯩꯌꯦꯟꯖꯥꯡ ꯊꯣꯡꯒꯦ
ꯉꯔꯥꯡꯒꯤ ꯉꯥꯔꯦꯟ ꯆꯥꯗꯣꯏꯅꯦ
ꯎꯝ ꯉꯔꯥꯡꯒꯤ ꯑꯍꯥꯎꯕꯗꯨꯅꯤꯅꯦ ꯑꯗꯨꯗꯤ
ꯎꯝ ꯃꯣꯔꯣꯇꯤ ꯈꯤꯇꯪ ꯁꯥꯕꯅꯤ
ꯑꯝ ꯑꯗꯣ ꯂꯩꯗꯣ ꯏꯕꯥꯅꯤ ꯍꯦꯛꯃꯤꯟꯅꯁꯤꯀꯣ
ꯍꯣꯏ ꯍꯣꯏ ꯍꯣꯏꯟꯅ ꯎ ꯆꯣꯡꯒꯥꯜꯂꯤꯕꯔ ꯄꯨꯡ ꯇꯔꯦꯠ ꯃꯈꯥꯏ ꯇꯥꯗꯣꯔꯦ ꯇꯔꯦꯠꯀꯥ ꯀꯨꯟꯍꯨꯝꯗꯣꯏ ꯆꯠꯂꯦ ꯎꯝ ꯂꯩ ꯍꯦꯛꯄꯕꯨꯗꯤ ꯀꯨꯏꯗꯕꯅꯤ ꯑꯩꯗꯤ ꯄꯨꯡ ꯅꯤꯄꯥꯥꯟ ꯃꯈꯥꯏꯗꯤ ꯂꯣꯏꯁꯤꯟꯗꯣꯏꯅꯤꯀꯣ ꯑꯗꯣ ꯒ ꯃꯥꯄꯟ ꯃꯈꯥꯏꯗ ꯆꯠꯇꯣꯏꯕ
ꯍꯧꯖꯤꯛꯅꯦ ꯈꯪꯕ꯭ꯔꯥ ꯎꯆꯦꯛ ꯑꯃ ꯁꯤꯗ ꯂꯩꯔꯝꯕ ꯑꯗ ꯀꯩꯔꯥꯡꯅꯅꯦ ꯈꯪꯕ꯭ꯔꯥ ꯗꯞ ꯇꯧꯔꯒ ꯄꯟꯅꯔꯛ ꯐꯥꯗꯦ ꯇꯥꯏꯕ ꯐꯔꯖꯨ ꯅꯖ ꯍꯣꯏ
ꯑꯗꯨꯅꯤ ꯏꯁꯤꯡ ꯌꯔꯤ ꯃꯥꯜꯂꯦ
ꯃꯥ ꯏꯁꯤꯡ ꯌꯥꯕ ꯍꯧꯖꯤꯛꯐꯥꯎ ꯂꯣꯏ ꯊ꯭ꯔꯤ
ꯎꯝ ꯎꯝ ꯏꯁꯤꯡ ꯌꯥꯝ ꯌꯥꯎꯗꯕꯅꯦ ꯁꯤꯟꯇꯦꯛꯁꯇꯣ ꯑꯗꯨꯅꯅꯤ ꯄꯨꯡ ꯃꯥꯄꯟ ꯃꯈꯥꯏ ꯆꯥꯠꯂꯅꯤ ꯇꯔꯥ ꯅꯪꯅꯕ ꯑꯗꯨꯒ ꯃꯉꯥꯗ ꯍꯜꯂꯛꯑꯅꯤ ꯑꯗꯨꯒ ꯁꯦꯟꯗꯣꯛ ꯈꯃꯅꯤ ꯑꯗꯨꯒ ꯍꯜꯂꯛꯑꯒ ꯐꯤ ꯁꯥꯔꯅꯤ
ꯁꯥꯏꯅꯦ ꯈꯪꯕ꯭ꯔꯥ
ꯎꯝ
ꯑꯩꯅ ꯃꯃꯥꯡꯗ ꯄꯦꯔꯨꯛ ꯍꯦꯛ ꯆꯠꯂꯨꯌꯦꯕ
ꯎꯝ
ꯑꯗꯨꯗꯅꯦ ꯑꯩꯈꯣꯏ ꯃꯥꯏꯁꯣꯝꯒꯤ ꯃꯨꯡꯐꯝꯗꯣ ꯅꯥꯄꯤ ꯃꯌꯥꯝ ꯁꯣꯡꯖꯜꯂ ꯂꯩꯔꯝꯃꯤꯕ ꯑꯩꯅ ꯐꯩꯅꯥꯝꯗꯤ ꯐꯣꯏꯗꯣꯛꯄꯤꯔꯝꯃꯒꯅꯤ
ꯎꯝ ꯑꯦ ꯆꯦꯡꯒꯨꯝꯗꯤ ꯁꯧꯕ꯭ꯔꯥ ꯌꯦꯡꯛꯇ꯭ꯔꯣ ꯅꯥꯍꯟꯃꯨꯛꯁꯨ ꯁꯧꯈꯤꯕꯗꯨꯣ ꯀꯔꯝ ꯀꯥꯟꯗꯅꯣ ꯑꯗꯨ ꯁꯧꯕ ꯇꯥꯔꯤꯛꯇ ꯑꯗꯨꯝ ꯁꯧꯋꯦ ꯍꯥꯏꯕꯅꯤ
ꯎꯝ ꯉꯁꯥꯏꯅꯦ ꯈꯣꯕ꯭ꯔꯥ
ꯑꯝ
ꯎꯆꯦꯛ ꯑꯃ ꯀꯣꯀꯤꯜꯗꯣ ꯈꯣꯡꯉ ꯈꯣꯡꯉꯒ ꯃꯅꯤꯡꯂꯣꯝꯗꯩ ꯄꯥꯏꯔꯛꯑꯦꯕꯀꯣ ꯑꯗꯨꯒ ꯍꯩꯕꯣꯡ ꯃꯈꯣꯡ ꯑ ꯃꯃꯥꯡꯒꯤꯗ ꯍꯧꯕ ꯍꯩꯕꯣꯡ ꯃꯈꯣꯛꯇꯣ ꯍꯩꯕꯣꯡ ꯃꯊꯛꯇꯣ ꯑ ꯂꯩꯔꯝꯕ ꯎꯆꯦꯛ ꯈꯔꯗ ꯀꯩꯀꯩꯅꯣ ꯈꯔ ꯍꯥꯏꯔꯝꯃꯒ ꯑꯃꯨꯛ ꯍꯜꯂꯂꯝ ꯑꯃꯨꯛ ꯄꯥꯏ ꯆꯥꯠꯈꯤꯕꯅꯤꯗ
ꯑꯦ ꯑꯩꯗꯤ ꯐꯤ ꯈꯔ ꯁꯨꯒꯦ ꯇꯧꯕꯅꯤꯅꯦ ꯀꯥꯎꯏꯅꯦ ꯏꯁꯤꯡ ꯂꯥꯛꯑꯕꯅꯤꯅ ꯁꯨ ꯌꯥꯅꯤ꯫ ꯅꯪꯗꯣꯏ ꯃꯥꯥꯟꯗꯩ ꯂꯩꯖꯨꯂꯩꯇꯅꯤꯅ ꯉꯔꯥꯡꯗꯣ ꯁꯨꯒꯦ ꯇꯧꯔꯒ ꯅꯪꯒꯤ ꯐꯤ ꯃꯌꯥꯝ ꯐꯥꯎꯖꯟꯕꯒꯤ ꯁꯨꯗꯕ ꯌꯦꯅꯤꯡꯉꯥꯏ ꯑꯝ ꯂꯩꯇ꯭ꯔꯕꯅꯦ꯫
ꯅꯪꯉꯒꯅ ꯍꯦꯛ ꯁꯨꯔꯣ꯫ ꯅꯪꯗ꯭ꯔꯒꯅ ꯍꯌꯦꯡ ꯁꯨꯔꯣ꯫
ꯅꯪ ꯍꯣꯔꯦꯟ ꯈꯔ ꯁꯨꯕꯤꯔꯝꯃꯣ ꯑꯃꯅꯤꯗ ꯈꯣꯡꯒꯥꯎ ꯑꯃꯒ ꯐꯨꯔꯤꯠ ꯑꯃꯒ꯫ ꯑꯩ ꯑꯩ ꯁꯦꯠꯅꯤꯡꯉꯥꯏ ꯂꯩꯔꯔꯣꯏ꯫
ꯌꯦꯡꯒꯦ꯫ ꯐꯤꯁꯨ ꯁꯥꯒꯦ ꯇꯧꯕꯅꯦ ꯑꯩꯁꯦ ꯂꯥꯏꯔꯤꯛꯁꯨ ꯃꯌꯥꯝ ꯄꯥꯗꯧꯕ꯫ ꯑꯈꯣꯏ ꯄꯥꯕꯁꯨ ꯂꯥꯛꯑꯦ ꯆꯥꯛ ꯆꯥꯔꯁꯦ ꯍꯥꯏꯔꯛꯑꯅꯤ꯫
ꯍꯥꯢꯔꯑꯅꯤ꯫
ꯂꯩꯗꯣ ꯏꯕꯥꯅꯤ ꯁꯠ ꯁꯠ ꯇꯣꯛꯃꯤꯟꯅꯔꯁꯦꯕ꯫
ꯎꯝ꯫ ꯍꯣꯏ ꯍꯦꯛꯃꯤꯟꯅꯔꯁꯤ ꯍꯣ ꯍꯣꯏ ꯈꯨꯃꯥꯏ ꯁꯤꯡ ꯌꯥ ꯂꯣꯏꯔꯛꯄꯒ꯫ ꯆꯥꯛ ꯆꯥꯊꯣꯛꯅꯕ
ꯂꯩꯖꯦ ꯍꯇꯛ ꯌꯥꯝ ꯊꯤꯅ ꯁꯥꯠꯂꯤꯕꯨ꯫
ꯑꯥ꯫ ꯑꯦ ꯍꯟꯗꯛꯀꯤ ꯂꯥꯏ ꯑꯗꯨ ꯂꯤꯂꯥꯗꯣ ꯇꯧꯕ ꯇꯧꯁꯨ ꯈꯔ ꯇꯧꯗꯣꯏꯁꯤ ꯆꯠꯂꯦ ꯏꯔꯥꯡ ꯐꯔ ꯀꯥꯟꯗ꯫ ꯃꯃꯥꯡꯒꯤꯁꯨ ꯇꯧꯒꯤꯗꯦ꯫ ꯃꯣꯏꯒꯤ ꯇꯥꯃꯣꯒꯤ ꯃꯅꯥꯎꯄꯥꯗꯣ ꯏꯅꯥꯎ ꯃꯥꯒꯤ ꯌꯨꯝ ꯁꯪꯒꯥꯕꯒꯤꯅꯦ ꯌꯨꯝ ꯁꯪꯒꯥꯕꯩ ꯂꯤꯂꯥ ꯇꯧꯅꯤ ꯍꯥꯏꯕꯅꯤ ꯏꯁꯩ ꯑꯃꯒ ꯑꯗꯨꯝ ꯏꯔꯥꯡꯗ ꯇꯧꯈꯤꯗ꯭ꯔꯦ ꯗꯨꯝ
ꯈꯪꯗꯦꯕꯣ ꯑꯩꯗꯤ ꯄꯥꯎ ꯑꯝꯇ ꯇꯥꯗꯦ꯫
ꯎꯝ꯫ ꯊꯕꯛ ꯃꯐꯝꯗ ꯍꯥꯏꯔꯛꯄꯅꯤ ꯃꯤꯅ꯫
ꯅꯪ ꯍꯩ ꯆꯥꯔ ꯄꯨꯅꯤꯗꯨ ꯄꯨꯈꯤꯗꯣꯏꯔꯕ꯫
ꯎ ꯈꯔ ꯆꯥꯎꯔꯀꯥꯟ ꯄꯨꯅꯤ ꯍꯧꯗꯨ ꯃꯥꯟꯗꯦ
ꯍꯥꯏꯔꯣ ꯐꯖꯅ ꯍꯧꯗꯧ ꯃꯥꯟꯗꯦꯗꯣ꯫
ꯎꯝ ꯑꯩꯅꯕꯨꯗꯤ ꯍꯥꯏꯈꯤꯕꯅꯤ ꯈꯔ ꯆꯥꯎ ꯈꯔ ꯄꯨꯔꯛꯀꯦꯅ ꯄꯤꯛꯑꯗꯤ ꯍꯦꯛꯇ ꯈꯨꯨꯏꯗꯅ꯫
ꯉꯁꯤꯗꯤ ꯐꯤꯗꯨꯁꯨ ꯈꯔ ꯁꯥꯖꯤꯜꯂꯝꯃꯒꯦ
ꯑ ꯀꫭꯜꯁꯤ ꯇꯥꯁꯂꯝꯃꯒ ꯇꯥꯗ꯭ꯔꯣꯕꯅꯦꯕ ꯁꯤꯒꯤ ꯀꯣꯟꯖꯟꯕꯝꯒꯤꯗꯣ ꯂꯩꯈ꯭ꯔꯕꯅꯦꯕ ꯇꯥꯗꯧ ꯈꯛꯇꯪꯗ ꯉꯥꯏꯔꯅꯦ ꯅꯥꯛ ꯑꯅꯤ ꯑꯍꯨꯝꯃꯨꯛ ꯑꯍꯨꯝ ꯃꯔꯤꯃꯨꯛ ꯁꯥꯔꯗꯤ ꯇꯥꯔꯅꯤ ꯑꯟꯇꯤꯒꯤꯗꯣ ꯀꯩꯅꯣ ꯇꯧꯅꯦꯅ ꯍꯥꯏꯕꯅꯦꯕ ꯃꯆꯥꯅꯨꯄꯤꯒꯤ ꯀꯩꯩꯅꯣ ꯀꯩ ꯆꯥꯎꯝꯕ ꯍꯥꯏꯗꯧꯔꯥ ꯑꯗꯨꯒꯤꯗꯨꯗ ꯁꯦꯠꯅꯅꯕꯒꯤ
ꯑꯣ ꯑꯩꯁꯦ ꯉꯁꯤꯁꯦ ꯏꯁꯀꯣꯂꯔꯁꯤꯞ ꯊꯥꯖꯤꯟꯕꯁꯨ ꯆꯠꯀꯦ ꯇꯧꯕꯅꯦ ꯃꯃꯥꯡꯗꯁꯨ ꯊꯥꯖꯟꯍꯧꯗ꯭ꯔꯦ
ꯑꯣ ꯊꯥꯖꯜꯂꯣ ꯏꯁꯀꯣꯂꯔꯁꯤꯞꯇꯤ ꯈꯔꯁꯨ ꯀꯥꯟꯅꯩꯗꯅ ꯃꯇꯦꯛ ꯃꯇꯦꯛ ꯏ ꯀꯩꯅꯣꯒꯤ ꯅꯪꯒꯤ
ꯀꯔꯤ
ꯀꯩ ꯅꯍꯥꯟ ꯅꯣꯇꯤꯁ ꯑꯃ ꯊꯣꯛꯂꯛꯈꯤꯕꯗꯣ ꯉꯔꯥꯡꯂ ꯀꯩꯅꯣ ꯑꯥ ꯍꯣꯏ ꯊꯥ ꯑꯅꯤ ꯑꯍꯨꯝ ꯍꯥꯏꯔꯒ ꯃꯥꯏꯗꯣ ꯂꯩꯔꯒ ꯍꯥꯏꯔ
ꯃꯥꯅꯦ ꯑꯗꯨꯃꯥꯏꯅ ꯍꯥꯏꯌꯦ ꯅꯍꯥꯟꯃꯨꯛꯅꯅꯦ ꯑꯦꯄ꯭ꯔꯤꯜ ꯍꯧꯒꯠꯂꯛ ꯄꯗ ꯄꯤꯔꯒꯦꯅ ꯍꯥꯏꯔꯦꯕꯀꯣ ꯑꯗꯨꯒ ꯍꯧꯖꯤꯛꯅ ꯃꯣꯏ ꯑꯦꯄ꯭ꯔꯤꯜ ꯂꯣꯏꯁꯜꯂꯛꯑꯀꯥꯟꯒꯤꯗ ꯊꯥ ꯑꯃꯅꯤ ꯂꯩꯔꯒ
ꯑꯦ ꯑꯗꯨ ꯀꯌꯥ ꯀꯌꯥꯗꯤ ꯐꯪꯗꯣꯏꯅꯣ ꯑꯗꯨꯗ
ꯈꯪꯗꯦ ꯁꯦꯜꯁꯨ ꯀꯌꯥ ꯄꯤꯗꯣꯏꯅꯣ ꯈꯪꯗꯦ ꯃꯣꯏꯗꯨ
ꯃꯤꯒꯤ ꯀꯌꯥ ꯀꯌꯥꯕꯤꯅꯩ ꯈꯪꯗꯔꯣ
ꯑꯝꯃꯤꯌꯨꯒꯤ ꯅꯤꯄꯥꯟ ꯅꯤꯄꯥꯟ ꯄꯤꯅꯕꯅꯦꯕ ꯀꯣ
ꯎꯝ
ꯑꯗꯨꯒ ꯑꯈꯣꯏꯒꯤꯁꯤꯗꯤ ꯈꯪꯗꯦ
ꯑꯗꯨ ꯊꯥ ꯈꯨꯗꯤꯡꯒꯤ ꯐꯪꯗꯣꯏꯔꯕ ꯑ ꯀꯌꯥꯝ ꯀꯨꯏꯅ ꯑꯗꯨꯝ ꯇꯝꯕ ꯂꯣꯏꯗꯦꯕꯣ
ꯍꯣꯏ
ꯐꯔꯅꯦ ꯊꯕꯛ
ꯑꯗꯣ ꯑꯩꯈꯣꯏꯒꯤꯗꯤ ꯇꯔꯨꯛ ꯇꯔꯨꯛ ꯑꯅ ꯍꯥꯏꯔꯝꯕꯅꯦꯕꯀꯣ ꯑꯍꯥꯟꯕꯗ ꯑꯗꯣ ꯑꯗꯨ ꯌꯧꯗꯧ ꯃꯥꯟ ꯗꯦꯟ ꯑꯃꯨꯛ ꯍꯥꯏꯔꯛꯑꯦꯕ
ꯀꯩꯒꯤꯅ ꯃꯣꯏꯅ ꯁꯨꯝ ꯄꯤꯊꯔꯦꯏꯗꯨꯕꯣ
ꯈꯪꯗꯦ ꯑꯩ ꯋꯥꯗꯤ ꯄꯤꯕꯨ ꯄꯤꯔꯗꯤ ꯐꯥꯔꯦꯁꯤꯅꯤ ꯂꯨꯄꯥ ꯃꯉꯥ ꯑꯣꯏꯔꯁꯨ ꯌꯥꯔꯦ ꯅ ꯈꯜꯂꯕꯅꯤ
ꯑꯗꯨꯏꯗꯤ ꯂꯨꯄꯥ ꯂꯤꯁꯤꯡ ꯑꯃꯃꯝ ꯀꯛꯊꯔꯒ ꯃꯉꯥ ꯃꯉꯥ ꯐꯪꯉꯁꯨ ꯈꯔꯗꯤ ꯀꯥꯟꯅꯅꯤꯌꯦ ꯑꯗꯣ ꯀꯩ ꯀꯩ ꯄꯣꯠ
ꯄꯩꯁꯥꯗꯣ ꯁꯦꯜ ꯊꯨꯝꯗꯣ ꯂꯩꯇꯕꯅꯤꯅ ꯐꯔꯛ ꯇꯥꯔꯦꯕ
ꯅꯣꯡꯃꯥꯏꯖꯤꯡ ꯅꯨꯃꯤꯠꯇ ꯑꯩꯈꯣꯏꯁꯨ ꯍꯩ ꯂꯥꯛꯀꯅꯤ ꯍꯥꯏꯗꯨꯕꯨ ꯉꯥꯨ ꯆꯥꯅꯤ ꯍꯥꯏꯗꯨꯕꯨ ꯆꯥꯗꯣꯏꯥꯠꯂꯥ ꯂꯥꯛꯇꯣꯏꯖꯥꯠꯂꯥ
ꯐꯣꯟ ꯇꯧꯔꯛꯑꯝꯕꯅꯤ
ꯑꯣ ꯉꯁꯤ ꯀꯔꯤꯃꯤꯅꯣ ꯁꯒꯣꯟ ꯁꯦꯟ
ꯃꯥꯅꯦ
ꯑ ꯅꯨꯃꯤꯠ ꯍꯨꯝꯅꯤꯈꯛ ꯉꯥꯏꯔꯦ
ꯍꯨꯝꯅꯤ ꯐꯥꯗ꯭ꯔꯦ ꯅꯤꯅꯤꯈꯛ ꯉꯥꯏꯔꯦ
ꯎꯝ
ꯈꯪꯗꯦ ꯑꯃꯣꯝ ꯑꯃ ꯆꯥꯗꯣꯏꯔꯥ ꯉꯔꯥꯡꯖꯨ ꯅꯨꯄꯥ ꯑꯃ ꯂꯥꯑꯝꯕꯅꯦ ꯉꯥꯅꯨ ꯂꯩꯔꯤꯕ꯭ꯔꯥ ꯂꯧꯒꯦꯅ ꯅꯨꯃꯤꯠ ꯇꯥꯔꯀꯥꯟꯗ ꯑꯩꯈꯣꯏ ꯄꯥꯂꯅꯦ ꯄꯤꯈꯤꯗꯕꯅꯦꯕ ꯅꯨꯃꯤꯠ ꯇꯔꯗꯤ ꯌꯣꯟꯕꯗꯣ ꯐꯠꯇꯦꯅ ꯐꯥꯕꯗꯣ ꯃꯀꯣꯟꯗꯒꯤ ꯇꯧꯍꯩꯗꯦꯅ
ꯃꯤꯗꯤ ꯄꯥꯡꯌꯣꯟ ꯌꯣꯅꯩꯉꯣ ꯅꯨꯃꯤꯠ ꯇꯥꯔꯀꯥꯟ
ꯑꯣ ꯅꯨꯡꯉꯥꯏꯇꯦꯗ ꯅꯪ ꯃꯤ ꯃꯀꯣꯟꯗ ꯆꯪꯅꯕ ꯇꯨꯝꯅꯕ ꯃꯇꯝꯗꯨꯗ ꯊꯥꯗꯣꯛꯄꯤꯔꯒ ꯊꯥꯠꯇꯣꯛꯄꯤꯗꯣꯏꯗꯨ ꯑꯃꯔꯣꯝꯗ ꯂꯣꯏꯕꯩ ꯍꯥꯏꯔꯗꯤ ꯈꯕ
ꯎ ꯑꯦꯗꯤꯄꯛ ꯍꯣꯏꯒꯤ ꯎꯣꯔꯣꯛ ꯃꯌꯥꯝ ꯍꯦꯛꯄ꯭ꯔꯥ ꯀꯩꯅꯝ ꯇꯧꯅꯤ ꯏꯁꯇꯦꯇꯁ ꯊꯪꯗꯕꯗ ꯎꯈꯤꯕꯅꯦ ꯑꯩꯅ ꯐꯖꯩꯌꯦ ꯃꯣꯏ ꯎꯃꯣꯔꯣꯛꯇꯣ
ꯄꯥꯃꯛꯏ ꯑꯣꯏꯔꯝꯅꯤ
ꯎꯝ
ꯀꯩꯊꯦꯜꯗ ꯎ ꯃꯣꯔꯣꯛ ꯃꯌꯥꯝ ꯄꯩꯒ ꯌꯣꯟꯕꯁꯦ ꯂꯩꯔꯛꯇ꯭ꯔꯕꯅꯦ ꯑꯩꯁꯦ ꯑꯩꯈꯣꯏ ꯏꯃꯨꯡꯒꯤꯗꯤ ꯎ ꯃꯣꯔꯣꯛ ꯈꯨꯠꯁ ꯑ ꯍꯦꯟꯅ ꯑꯝꯇ ꯐꯔꯔꯣꯏ ꯆꯥꯝꯃꯜꯂꯁꯨꯅ
ꯎꯝ ꯑꯖꯤ ꯎꯃ ꯌꯣꯜꯂꯃꯗꯤ ꯌꯦꯛꯇ ꯂꯩ
ꯑꯩꯁꯨ ꯍꯥꯟꯅ ꯂꯩꯅꯤꯡꯉꯝꯃꯦ ꯍꯧꯖꯤꯛꯇꯤ ꯂꯩꯅꯤꯡꯗ꯭ꯔꯦꯕ ꯈꯔ ꯈꯔ ꯆꯝꯂꯛ ꯆꯝꯂꯥꯛ ꯆꯥꯕꯁꯨ ꯐꯩꯌꯦꯅ ꯈꯜꯂꯛꯑꯕ ꯑꯗꯨꯕꯨ ꯑꯗꯨꯝ ꯆꯥꯗꯤ ꯆꯥꯏ
ꯌꯦꯠ ꯅꯪ ꯀꯥꯏꯗꯅꯣꯝ ꯆꯠꯅꯤ ꯗꯥꯏꯅꯦ
ꯑꯩ ꯏꯁꯀꯣꯂꯥꯔꯁꯤꯞ ꯊꯥꯖꯤꯟꯕꯅꯤ ꯀꯩꯅꯣ ꯍꯣꯔꯦꯟ ꯀꯣꯟꯅ ꯆꯠꯇꯧꯅꯦ ꯍꯣꯔꯦꯟ ꯆꯥꯛꯀ ꯇꯣꯛꯑꯒ ꯐꯖꯅ ꯇꯞꯅ ꯆꯠꯇꯧꯅꯤ
ꯑꯣ
ꯑꯩꯈꯣꯏ ꯄꯥꯗꯣ ꯀꯗꯥꯗ ꯑꯃꯨꯛ ꯆꯠꯈ꯭ꯔꯕꯅꯣ ꯈꯪꯉꯗꯦꯕꯣ
ꯆꯥꯛ ꯆꯥꯕ ꯌꯥꯔꯅꯤ ꯁꯤꯗꯥꯏꯗꯤ
ꯆꯥꯛ ꯆꯥꯔꯅꯤ ꯃꯅꯤ ꯍꯣꯏꯗ ꯂꯩ ꯊꯤꯟꯕꯁꯨ ꯆꯠꯂꯅꯤ
ꯈꯥꯃꯦꯟ ꯁꯤꯟꯕꯤ ꯃꯆꯥꯒ ꯍꯦꯛꯂꯛꯑꯣꯅ ꯍꯥꯏꯈꯤꯕꯅꯤ ꯑꯈꯨꯃꯗꯣ ꯍꯦꯛ ꯆꯠꯈꯔ꯭ꯖꯠꯂꯣ
ꯑꯈꯃꯥꯥ ꯍꯦꯛꯇꯧ ꯑꯣꯏꯔꯃꯅꯤ ꯈꯥꯃꯦꯟ ꯑꯁꯤꯟꯕꯤ ꯃꯆꯥꯗꯣ ꯐꯖꯅ ꯃꯨꯜꯂꯝꯃꯅꯤ
ꯑꯣ ꯑꯗꯨ ꯌꯥꯝ ꯁꯦꯠ ꯃꯥꯜꯂꯤꯦ ꯃꯤ ꯌꯥꯝ ꯂꯩꯅ ꯃꯥꯜꯂꯤ
ꯁꯤꯠꯂꯝꯅꯤꯌꯦ ꯍꯥꯎꯁꯨ ꯍꯥꯎꯏꯤꯗꯅ ꯑꯆꯧꯕꯗꯨꯗꯩ ꯃꯆꯥꯅ ꯍꯦꯟꯅ ꯍꯦꯟꯕꯅꯦꯕ ꯍꯥꯎꯕ
ꯎꯝ
ꯑꯉꯥꯡ ꯃꯆꯥꯁꯨ ꯆꯥꯛ ꯂꯥꯃ ꯃꯥꯜꯂꯦ ꯁ꯭ꯥꯏꯏꯗ ꯍꯪꯒꯠ ꯍꯟꯗ ꯆꯠꯂꯦ ꯍꯟꯗꯛꯇꯤ ꯎꯆꯦꯛꯁꯤ ꯀ ꯀꯟꯅ ꯈꯣꯡꯉꯤꯗꯨꯕꯨ
ꯎꯝ
ꯆꯥꯅꯤꯉꯥꯏ ꯊꯛꯅꯤꯉꯥꯏ ꯃꯔꯥꯡ ꯀꯥꯏꯗ꯭ꯔ ꯃꯥꯜꯂꯦ ꯅꯣꯡꯒ ꯌꯥꯝ ꯆꯨꯕꯁꯤꯗ
ꯍꯥꯎ
ꯑꯗꯣ ꯑꯩꯁꯨ ꯊꯝꯃꯒꯦꯀꯣ ꯋꯥꯔꯤꯁꯨ ꯁꯥꯟꯅꯅꯤꯡꯉꯥꯏ ꯂꯩꯇ꯭ꯔꯦ
ꯀꯣꯟꯅ ꯑꯃꯨꯛ ꯁꯥꯟꯅꯔꯁꯤ